ꯍꯜꯂꯣ
ꯇꯥꯕ꯭ꯔꯣ
ꯇꯥꯖꯔꯤꯌꯦ ꯅꯪꯗꯤ
ꯇꯔꯦ ꯇꯔ
ꯑꯣ
ꯀꯩꯗꯧꯏꯤꯅꯣ
ꯑꯁ ꯑꯩ ꯍꯄ꯭ꯔꯝꯕꯅꯦ ꯅꯪꯗꯤ
ꯍ ꯎꯝ ꯑꯩꯗꯤ ꯀꯩꯁꯨ ꯇꯧꯗꯦꯗ ꯑꯩꯗꯤ ꯍꯧꯖꯤꯛꯇꯪ ꯇꯨꯝ ꯍꯧꯒꯠꯄꯒꯤꯀꯣ ꯐꯝꯃꯒ ꯂꯩꯑꯦ
ꯌꯨꯁ ꯅꯨꯡꯉꯥꯏꯔꯤꯅꯦ ꯅꯪꯅ
ꯑꯁ ꯅꯪꯁꯦ ꯅꯪ ꯌꯨꯝꯗ ꯂꯩꯇꯕ ꯃꯥꯜꯂꯦꯀꯣ ꯅꯪꯗꯤ
ꯑꯩ ꯌꯨꯝꯗ ꯂꯩꯇꯦ ꯍꯣꯁꯇꯦꯜꯗ ꯂꯩꯔꯦ
ꯑꯁ ꯌꯥꯝ ꯊꯨꯑꯦ ꯅꯪꯗꯤ
ꯀ꯭ꯔꯤ ꯊꯨꯕ꯭ꯔꯥ ꯑꯩꯗꯤ ꯅꯨꯡꯇꯤꯒꯤ ꯂꯥꯛꯀꯅꯤ ꯃꯟꯗꯦ ꯈꯨꯗꯤꯡ ꯁꯟꯗꯦꯗ ꯑꯗꯨꯝ ꯆꯠꯀꯅꯤ
ꯑꯣ ꯍꯜꯂꯣ ꯁꯟꯗꯦ ꯅꯨꯃꯤꯠꯇ ꯀꯩꯅꯣ ꯆꯔꯆ ꯆꯠꯁꯤꯔꯣ
ꯀꯥꯏꯅ ꯑꯦ ꯑꯩ ꯁꯟꯗꯦ ꯂꯩꯔꯣꯏꯗꯅ ꯃꯄꯥꯟꯂꯝꯗ ꯆꯠꯀꯅꯤ
ꯑꯣ ꯆꯠꯈ꯭ꯔꯅꯦꯕ ꯅꯪ
ꯍꯣꯏ ꯍꯣꯏ
ꯑꯁ ꯅꯨꯡꯉꯥꯏꯇꯦ ꯌꯥꯝꯅ
ꯁꯤ ꯌꯥꯝ ꯅꯨꯡꯉꯥꯏꯇꯦ
ꯑꯗꯣ ꯊꯂꯛꯄꯗꯗꯤ ꯑꯆꯥꯄꯣ ꯃꯌꯥꯝ ꯄꯨꯔꯛꯎꯀꯣ
ꯄꯩꯁꯥ ꯊꯥꯕꯤꯌꯣ ꯑꯩ ꯆꯠꯅꯤꯡꯉꯥꯏꯀꯣ ꯄꯩꯁꯥ ꯁꯨꯗꯅ ꯂꯩꯔꯤꯌꯦ ꯑꯩ ꯍꯧꯖꯤꯛ ꯄꯩꯁꯥ ꯌꯥꯝ ꯄꯥꯝꯃꯤ ꯅꯆꯤꯟꯊꯤꯒꯅꯣ ꯅꯪ ꯇꯣꯂꯣꯞ ꯌꯥꯝ ꯐꯪꯗꯥꯏꯅꯦ
ꯂꯣꯏꯔꯦꯗꯅ ꯅꯪ ꯀꯅꯥ ꯀꯅꯥ ꯂꯩꯒꯦ ꯍꯧꯖꯤꯛꯇꯤ ꯑꯗꯨꯗꯤ
ꯏꯊꯟꯗ ꯂꯩꯌꯦ ꯍꯧꯖꯤꯛꯇꯤ
ꯑꯁ ꯅꯊꯟꯅ ꯇꯨꯝꯕꯗ ꯇꯝꯅꯒꯅꯤꯀꯣ
ꯑꯁ ꯀꯤꯗ꯭ꯔꯦ ꯉꯁꯤꯗꯤ ꯑꯩ ꯊꯕꯛ ꯌꯥꯝ ꯇꯧꯔꯗꯣꯏꯅꯦ ꯉꯁꯤ ꯇꯨꯝꯃꯔꯣꯏ
ꯑꯣ ꯈꯪꯉꯦ ꯈꯪꯉꯦ ꯅꯪꯒꯤ ꯊꯕꯛꯇꯣ ꯑꯩ
ꯍꯣꯏ ꯍꯣꯏ ꯀꯣꯏꯕ ꯆꯠꯇ꯭ꯔꯤꯉꯩꯗ
ꯑꯩ ꯈꯪꯉꯦꯕ ꯅꯪꯒꯤ ꯊꯕꯛꯇꯣ
ꯎꯝ ꯎꯝ ꯢꯆꯥꯟ
ꯑꯁ ꯉꯁꯤꯗꯤ ꯏꯆꯪ ꯀꯧꯔꯏ
ꯂꯛꯅꯥꯕꯅꯤꯗ ꯁꯨꯝ
ꯅꯣꯛꯅꯤꯡꯉꯤꯗ ꯅꯪꯁꯨ ꯎꯃ ꯑꯥ ꯑꯃ ꯅꯃꯥꯟꯅꯕ ꯑꯃꯁꯨ ꯑꯩꯉꯣꯟꯗ ꯏꯆꯟꯅꯨꯄꯤ ꯑꯗꯨꯝ ꯇꯧꯋꯦ
ꯑꯃꯨꯕꯗꯨꯔꯣ ꯃꯁꯝ ꯀꯣꯏꯕꯗꯨꯔꯣ
ꯑꯃꯨꯕꯗꯣ
ꯑꯃꯨꯕꯗ ꯋꯥꯔꯤ ꯖꯥꯠꯖꯠ ꯂꯤꯕ ꯍꯩꯕꯅꯦꯀꯣ ꯃꯥ ꯌꯥꯝ ꯅꯨꯡꯉꯥꯏꯕꯅꯦ
ꯍꯣꯏ ꯅꯨꯡꯉꯥꯏ ꯀꯗꯥꯏ ꯀꯗꯥꯏꯗꯒꯤ ꯂꯥꯛꯄ ꯋꯥꯔꯤꯅꯣ ꯈꯪꯗꯦ ꯑꯩꯁꯨ
ꯍꯣꯏ ꯍꯣꯏ ꯃꯁꯛꯈꯨꯊꯤꯗꯨꯒꯀꯣ
ꯑꯁ ꯃꯤꯉꯣꯟꯗ ꯑꯗꯨꯃ ꯍꯥꯏꯕꯤꯒꯅꯨ ꯑꯩ ꯃꯤꯁꯨ ꯅꯨꯡꯉꯥꯏꯔꯣꯏꯑꯦ
ꯐꯒꯤꯗꯝꯅꯦ ꯑꯩꯈꯣꯏ ꯑꯗꯨꯃꯥꯏꯅ ꯍꯥꯏꯌꯦ
ꯑꯣ ꯍꯥꯏꯕ꯭ꯔꯥ ꯑꯩꯗꯤ ꯈꯪꯗꯤꯌꯦ ꯏꯁ ꯁꯥꯎꯒꯅꯨ ꯁꯥꯎꯒꯅꯨ
ꯅꯪꯅꯦ ꯃꯄꯥꯟ ꯂꯝꯗ ꯆꯠꯇ꯭ꯔꯤꯉꯩꯗ ꯑꯥ ꯐꯤꯔꯣꯟꯜ ꯀꯩꯀꯥ ꯂꯩꯔꯣꯏꯗ꯭ꯔꯣ
ꯂꯩꯅꯤꯡꯉꯥꯏꯗꯣ ꯄꯩꯁꯥꯗꯣ ꯁꯨꯗꯅ ꯂꯩꯔꯦꯕ ꯑꯩ ꯍꯧꯖꯤꯛ ꯊꯃꯣꯏ ꯁꯣꯛꯏꯅꯦ
ꯅꯪ ꯂꯩꯕ ꯆꯠꯄꯗ ꯑꯩ ꯑꯩꯁꯨ ꯌꯥꯎꯕꯤꯌꯨꯔꯥ
ꯈꯪꯗꯦ ꯇꯤ ꯁꯥꯔꯠ ꯑꯃꯈꯛꯇ ꯂꯩꯅꯤꯡꯉꯦ ꯑꯇꯣꯞꯄꯗꯤ ꯄꯥꯛ ꯂꯩꯅꯤꯡꯗꯦ ꯀꯣꯏꯕ ꯆꯠꯄꯅꯣ ꯍꯥꯏꯕꯕꯨ ꯆꯤꯡꯗ ꯑꯗꯨꯝ ꯆꯠꯇꯣꯏ ꯋꯥꯛꯀꯤꯡ ꯆꯠꯄꯒꯤ ꯀꯩꯅꯣ ꯈꯣꯡꯎꯞ ꯑꯃ ꯁꯦꯠꯂꯅꯤ ꯈꯣꯡꯒ꯭ꯔꯥꯎ ꯋꯤꯟ ꯄ꯭ꯔꯣꯞꯄꯤ ꯆꯦꯜꯂꯅꯤ ꯑꯗꯨꯝ ꯌꯥꯔꯦ ꯐꯥꯏꯚ ꯗꯦꯖ ꯈꯛꯇꯒꯤ ꯑꯗꯨꯕꯨ
ꯑꯣ ꯅꯣꯏꯁꯦ ꯑꯁꯨꯝ ꯁꯨꯝ ꯀꯣꯏꯕ ꯑꯣꯏꯅ ꯆꯠꯄ꯭ꯔꯥ ꯅꯠꯇ꯭ꯔꯒ ꯀꯩꯒꯤꯅꯣ
ꯑꯩꯕꯨꯗꯤ ꯀꯣꯏꯕ ꯑꯣꯏꯅ ꯆꯠꯇꯣꯏꯅꯤꯗ ꯑꯩꯈꯣꯏ ꯃꯦꯃꯣꯔꯤꯒꯤ ꯑꯩꯈꯣꯏ ꯇꯦꯛꯅꯤꯀꯦꯜ ꯏꯁꯇꯨꯗꯦꯟꯁꯤꯡꯒꯤ
ꯑꯣ ꯌꯥꯝ ꯐꯩꯌꯦꯀꯣ ꯑꯗꯨꯗꯤ ꯎꯝ ꯌꯥꯝ ꯊꯨꯑꯦꯕ ꯈꯪꯍꯧꯗꯦꯀꯣ
ꯍꯣꯏ ꯂꯥꯁ ꯌꯌꯥꯔꯗꯗꯤꯛ ꯀꯩꯅꯣ ꯇꯧꯕ ꯅꯪꯉꯔꯣꯏꯕ ꯑꯗꯨꯝ ꯄ꯭ꯔꯣꯖꯦꯛ ꯀꯩꯀꯥ ꯇꯧꯔꯅꯤꯕ
ꯃꯊꯪ ꯆꯍꯤꯗꯗꯤ ꯍꯥꯏꯌꯣ
ꯀꯔꯤ ꯍꯣꯏ ꯍꯣꯏ ꯑꯗꯨꯅꯦ
ꯅꯪꯅ ꯍꯥꯏꯕꯗꯤ ꯃꯃꯥꯡ ꯆꯍꯤꯗꯤ ꯍꯥꯏꯕꯒ ꯃꯥꯟꯅꯩ ꯑꯩꯅ
ꯍꯣ ꯍꯣꯏ ꯍꯣꯏ ꯂꯥꯟꯕꯅꯦ ꯂꯥꯟꯕ ꯌꯥꯗ꯭ꯔꯕꯣ
ꯂꯝꯕꯤ ꯌꯥꯏꯌꯦ
ꯅꯪꯗꯤ ꯅꯪ ꯅꯊꯥꯟ ꯆꯥꯛ ꯊꯣꯡꯗꯣꯏꯔꯣ
ꯊꯣꯡꯉꯣꯏꯗ ꯉꯁꯤꯗꯤ ꯆꯥꯔꯣꯏꯗ
ꯑꯁ
ꯉꯁꯥꯏ ꯆꯥꯗꯅꯤꯡꯉꯥꯏ ꯌꯥꯝ ꯆꯥꯔꯛꯈ꯭ꯔꯦ ꯍꯧꯖꯤꯛ ꯅꯨꯡꯊꯤꯜ ꯋꯥꯏꯔꯝ
ꯑꯣ ꯅꯪ ꯅꯨꯡꯊꯤꯟꯗ ꯅꯥꯊꯟꯇ ꯂꯥꯛꯄ꯭ꯔꯣ ꯑꯗꯨꯗꯤ
ꯅꯠꯇ ꯑꯩꯈꯣꯏ ꯃꯥꯥꯟꯅꯗ ꯑꯩꯈꯣꯏ ꯑꯣꯛꯆꯥꯛ ꯂꯧꯕꯗ ꯆꯠꯄꯅꯩ
ꯑꯣ
ꯑꯣꯆꯥꯛꯇꯣ ꯑꯩꯁꯨ ꯂꯧꯕꯤꯔꯦ ꯂꯩꯀꯥꯏ ꯈꯨꯗꯤꯡ ꯂꯧꯔꯦ ꯈꯨꯠꯅ ꯀꯩꯅꯣ ꯑꯩ ꯈꯨꯠꯅ ꯄꯥꯏꯔꯨꯔꯦ ꯆꯥꯝꯗ꯭ꯔꯦ ꯑꯗꯨꯝ ꯕꯖꯥꯔ ꯆꯠꯂꯦ ꯃꯅꯝ ꯌꯥꯝ ꯅꯝ ꯊꯤꯑ ꯑꯗꯣ ꯈꯣꯡꯒ꯭ꯔꯥꯎ ꯀꯩꯀꯥꯁꯨ ꯕꯖꯥꯔꯗ ꯂꯣꯏ ꯂꯧꯊꯣꯛꯑꯒ ꯐꯨꯔꯤꯠꯇꯣ ꯃꯤꯅꯔꯦꯜ ꯕꯣꯇ ꯕꯣꯇꯜꯗꯨꯗ ꯆꯣꯠꯍꯜꯂꯒ ꯑꯩ ꯐꯤꯔꯣꯜ ꯄꯨꯔꯛꯄꯗꯣ ꯑꯃꯨꯛ ꯍꯣꯡꯉꯦ ꯑꯃꯨꯛ ꯑꯣꯛꯇꯣ ꯃꯅꯨꯡꯗꯒꯤ
ꯑꯥ
ꯐꯤꯔꯣꯟꯜꯗꯣ ꯈꯣꯡꯒ꯭ꯔꯥꯎ ꯀꯩꯀꯥ ꯂꯧꯊꯣꯔꯒ ꯐ꯭ꯔꯤꯖꯇꯣ ꯂꯧꯊꯣꯛꯒ ꯍꯣꯡꯉꯦ ꯑꯗꯨꯒ ꯑꯩꯒꯤ ꯆꯄꯜ ꯀꯩꯀꯥ ꯆꯥꯛ ꯃꯔꯨ ꯀꯩꯀꯥ ꯂꯩꯔꯝꯕꯗꯣ
ꯑꯥ
ꯁꯤꯡꯗꯨꯅ ꯀꯟꯊꯣꯛꯑꯦ ꯑꯗꯨꯒ ꯑꯃꯨꯛ ꯕꯖꯥꯔ ꯆꯠꯂꯤꯅꯦ ꯑꯗꯨꯒ ꯃꯅꯝ ꯉꯥꯏꯍꯇꯪ ꯉꯥꯏꯍꯥꯛꯇꯪ ꯁꯦꯀꯦꯟ ꯍꯦꯟ ꯂꯩꯕ꯭ꯔꯥ ꯍꯥꯏꯅꯩ ꯌꯦꯡꯕꯅꯦꯕ ꯑꯗꯨꯝ ꯆꯠꯄꯗ ꯄꯕꯦꯔꯥꯇ ꯄꯥꯝꯃꯣꯏꯗꯅ ꯑꯃꯨꯛ ꯍꯟꯗꯣꯛ ꯍꯟꯖꯤꯛ ꯂꯩꯔꯝꯃꯗꯤ ꯑꯗꯨꯝ ꯂꯧꯋꯅ
ꯑꯣ
ꯅꯍꯥꯟ ꯑꯩ ꯇꯂꯣ ꯐꯪꯕꯗꯣ
ꯍ ꯑꯣ ꯑꯣ ꯈꯪꯉꯦ ꯈꯪꯉꯦ
ꯌꯦꯡꯒ ꯆꯞꯅꯦꯕ ꯑꯁ ꯌꯦꯡꯉꯤ ꯑꯗꯨ ꯂꯩꯇꯦ ꯋꯥꯌꯦꯦ ꯑꯗꯣ ꯆꯦꯡ ꯀꯩꯀꯥꯁꯨ ꯆꯦꯡꯁꯨ ꯀꯧꯇꯥ ꯑꯍꯨꯝꯒꯗ ꯄꯨꯑꯦ ꯑꯗꯨꯝ ꯇꯝ ꯉꯝꯗꯦ ꯆꯥꯛ ꯆꯥꯅꯤꯡꯉꯀꯥꯟꯗ ꯆꯥꯅꯤꯡꯉꯥꯏ ꯍꯥꯏꯅꯨꯀꯣ
ꯑꯗꯨꯗ ꯑꯁ ꯃꯅꯤꯡꯗ ꯄꯨꯕꯒꯤ ꯑꯁ ꯂꯣꯏ ꯅꯥꯔꯦ ꯑꯁꯤ ꯑꯩ ꯄꯥꯝꯕꯝꯒꯁ
ꯑꯁ ꯀꯧꯇꯥ ꯑꯍꯨꯝꯒꯗꯪ ꯄꯨꯕꯒꯤꯔꯣ ꯅꯥꯔꯤꯗꯣ
ꯍꯣꯏꯅꯦ
ꯅꯪ ꯅꯨꯄꯥ ꯃꯥꯟꯈꯤꯗ꯭ꯔꯦꯗ
ꯑꯗꯣ ꯅꯪ ꯅꯣꯏꯁꯨ ꯃꯇꯦꯡ ꯇꯧꯕꯤꯌꯣꯗꯅ ꯑꯩ ꯀꯣꯏꯕ ꯆꯠꯀꯅꯤ ꯈꯣꯠꯀꯅꯤ ꯍꯥꯏꯔꯗꯤ
ꯅꯪꯅ ꯀꯣꯏꯕ ꯆꯠꯂꯒ ꯑꯩꯅ ꯃꯇꯦꯡ ꯄꯥꯡꯗꯣꯏꯕ
ꯍꯣꯏ
ꯑꯋꯥꯕ ꯃꯇꯝꯗꯨꯅ ꯑꯩꯅ ꯌꯦꯡꯉꯣ ꯍꯥꯏꯕ꯭ꯔꯣ ꯑꯗꯨꯗꯤ
ꯀꯦꯖꯤꯔꯥ ꯅꯪ ꯑꯗꯨꯝ ꯍꯥꯏꯥꯏꯅ ꯍꯥꯏꯕꯗꯤ ꯅꯃꯥꯟꯅꯕꯗ
ꯆꯨꯝꯗ꯭ꯔꯣ
ꯁꯤ ꯌꯥꯝ ꯐꯒꯤ ꯊꯩꯅ ꯍ
ꯅꯪꯁꯦ ꯌꯥꯝ ꯍꯩꯅ ꯊꯡꯉꯣ ꯅꯪ ꯋꯥꯔꯤ ꯁꯥꯥꯟ ꯇꯧꯔꯒ ꯀꯩꯅꯣꯅꯦ ꯅꯨꯄꯤꯒꯤ ꯍꯥꯏꯇ ꯑꯗꯨꯝ ꯇꯧꯋꯤ ꯅꯪꯁꯦ
ꯑꯩꯁꯦ ꯋꯥꯔꯤ ꯁꯅꯤꯡꯉꯥꯏ ꯂꯩꯇ꯭ꯔꯕ ꯍꯥꯏꯗꯤ ꯃꯌꯥꯝ ꯀꯩꯅꯣ ꯗꯥꯏꯂꯣꯛ ꯖꯥꯠ ꯖꯥ ꯖ ꯍꯥꯏꯈ꯭ꯔꯕꯅꯤꯅꯀꯣ ꯑꯩꯁꯦ ꯀꯔꯤ ꯁꯥꯗꯣꯏꯅꯣ ꯋꯥꯈꯜꯗꯀꯣ ꯊꯣꯛꯇ꯭ꯔꯦꯕ
ꯑꯣ ꯅꯪꯁꯦ ꯈꯔ ꯖꯣꯒ ꯌꯥꯝ ꯍꯩꯕ ꯃꯥꯜꯂꯅꯦ ꯑꯗꯨꯗꯤꯕꯨꯣ
ꯅꯠꯇꯦ ꯅꯠꯇꯦ ꯑꯩꯈꯣꯏ ꯏꯃꯥꯟꯅꯕ ꯂꯩ ꯃꯩꯇꯥꯟ ꯃꯥꯟꯕꯗꯣ
ꯎꯝ
ꯑꯗꯨ ꯋꯥꯔꯤ ꯀꯩꯀꯔꯤ ꯂꯤꯕꯤꯒꯦ ꯅꯉꯣꯟꯗ ꯇꯝꯔꯛꯑꯣꯅꯦ
ꯑꯁ ꯃꯥ ꯏꯕꯥꯅꯤꯗꯤꯀꯣ ꯋꯥꯔꯤ ꯂꯩꯇꯕꯒꯤꯀꯣ ꯍꯥꯏꯕꯗꯤ ꯃꯥꯗꯣ ꯑ ꯋꯥ ꯉꯥꯡꯕꯗ ꯌꯥꯝ ꯁꯥꯡ ꯆꯥꯡꯅ ꯆꯤꯡꯉꯦꯕꯀꯣ ꯃꯥꯗꯤꯀꯣ
ꯇꯞꯅꯒ ꯉꯥꯡꯕꯣ
ꯍꯣꯏ ꯑꯅ ꯑꯗꯨꯗꯣ ꯑꯣ ꯑꯣ ꯑꯣ ꯁꯨꯃꯥꯏꯅ ꯇꯧꯔꯣꯏ ꯅꯒꯣ
ꯍꯥ ꯍꯥ ꯍꯥ
ꯌꯥꯝ ꯆꯦꯡꯉꯦ ꯃꯥꯂꯦ ꯋꯥꯔꯤ ꯂꯤꯗ꯭ꯔꯤ ꯀꯥꯏꯅ ꯑꯗꯨꯝ
ꯍꯣꯏ ꯍꯣꯏ ꯒ꯭ꯌꯥꯟ ꯇꯥꯔꯦ ꯅꯪꯅ ꯍꯥꯏꯅꯤꯡꯕꯗꯣ ꯃꯥꯅ ꯋꯥꯔꯤ ꯖꯥꯠ ꯖꯥꯖꯥꯠ ꯂꯤꯕꯤꯕꯅꯦ
ꯑꯁ ꯅ ꯅꯪꯅ ꯊꯥꯅ ꯇꯨꯝꯕꯅꯦꯀꯣ ꯉꯁꯤꯗꯤꯀꯣ
ꯏꯊꯟꯗ ꯇꯨꯝꯃꯤ ꯑꯩ ꯑꯅꯛꯄꯗ ꯖꯨꯅꯤꯌꯔꯁꯤꯡ ꯃꯌꯥꯝ ꯂꯩꯌꯦ ꯑꯩꯒꯤ ꯃꯈꯥ ꯊꯪꯕꯁꯤꯡ
ꯑ
ꯑꯩꯔꯨꯝ ꯃꯅꯥꯛꯇ
ꯅꯪꯁꯦ ꯀꯩꯅꯣ ꯇꯧꯕ ꯃꯥꯜ
ꯀꯔꯤ
ꯑꯩ
ꯀꯔꯤꯔꯥ ꯍꯜꯂꯣ ꯍꯜꯂꯣ ꯍꯜꯂꯣ ꯍꯂꯣ ꯇꯥꯕ꯭ꯔꯣ ꯍꯜꯂꯣ ꯍꯜꯂꯣ